ꯑꯣ
ꯍꯥꯥ
ꯍꯧꯖꯤꯛꯁꯤꯕꯨ ꯀꯩꯗꯧꯔꯤꯒꯦ
ꯀꯩꯁꯨ ꯇꯧꯗꯦꯅ ꯁꯨꯝ ꯐꯃꯨꯡꯗ ꯂꯩꯔꯝꯕꯅꯦ ꯅꯪꯗꯤ
ꯑꯩꯗꯤ ꯂꯥꯏꯔꯤꯛ ꯏꯔꯤꯌꯦ
ꯁꯤꯂꯔ ꯌꯥꯝ ꯐꯥꯒꯤ ꯏ ꯋꯥꯔꯤꯅꯤꯅꯦ
ꯑ ꯀꯩꯅꯣꯅꯦ ꯗꯤꯁꯇꯤꯡꯁꯟ ꯆꯠꯇꯣꯏꯅꯤ ꯀꯩꯅꯣ ꯑꯦꯃꯟꯁꯤꯅ ꯀꯧꯋꯦ
ꯑꯣ ꯑꯣ ꯑꯣ ꯀꯩꯒꯨꯝꯕ ꯑꯃ ꯂꯩ ꯂꯩꯀꯣ ꯀꯥꯎꯋꯦ ꯑꯩ
ꯃꯥꯅꯦ ꯗꯤꯁꯇꯤꯡꯁꯟ ꯆꯠꯇꯣꯏꯅꯦ ꯍꯌꯦꯡ ꯉꯟꯇꯥꯅ ꯍꯧꯒꯠꯀꯅꯤ ꯂꯥꯏꯔꯤꯛ ꯄꯥꯊꯣꯛꯀꯅꯤ ꯍꯧꯖꯤꯛ ꯊꯦꯡꯅ ꯍꯜꯂꯛꯀꯅꯤ ꯂꯥꯏꯔꯤꯛ ꯄꯥꯔ ꯇꯨꯝꯈꯤꯅꯤ ꯂꯥꯏꯛ ꯄꯥꯕꯁꯤꯗꯤ ꯑꯩ ꯍꯩꯅꯕꯤꯅꯦ ꯍꯥꯏꯇꯥꯔꯦꯅꯦ
ꯍꯣꯏ ꯑꯗꯣ ꯑꯍꯤꯡ ꯇꯨꯡꯗꯕꯒꯤ ꯊꯨꯅ ꯃꯊꯛꯇ ꯀꯥꯒꯤ ꯍꯥꯏꯕꯒꯤ ꯋꯥꯔꯤ ꯑꯃꯁꯨ ꯂꯩꯅꯕꯅꯦꯕꯀꯣ ꯑꯗꯨ ꯑꯦ ꯇꯨꯝꯗ꯭ꯔꯁꯨ ꯌꯥꯕꯨ ꯆꯥꯕ ꯂꯦꯞꯇꯕꯤꯗ ꯂꯥꯏꯛ ꯑꯕ ꯂꯦꯞꯄꯒꯗꯤ ꯂꯩꯔꯗꯤ ꯌꯥꯏꯑꯕ ꯅꯠꯇ꯭ꯔꯣ
ꯑ ꯑꯩ ꯑꯩ ꯀꯩꯅꯣ ꯇꯧꯋꯦꯕ ꯆꯥꯕ ꯂꯦꯞꯇꯕꯅꯤꯅ ꯑꯩ ꯀꯩ ꯍꯥꯏꯅꯤ ꯑꯗꯨꯝ ꯏꯁꯥꯗꯣ ꯆꯣꯛꯊꯗꯦꯕ
ꯑꯣ ꯍꯣꯏ ꯋꯥꯍꯟꯕ ꯌꯥꯕ ꯅꯠꯇꯦ ꯋꯥꯍꯟꯕ ꯌꯥꯕ ꯅꯠꯇꯦ
ꯅꯪꯗꯤ ꯍꯧꯖꯤꯛ ꯀꯩꯗꯧꯗꯣꯏꯅꯣ
ꯀꯩꯗꯧꯅꯤ ꯑꯩꯈꯣꯏꯒꯤ ꯂꯥꯏꯔꯤꯛ ꯍꯕꯤ ꯃꯆꯥ ꯃꯁꯨꯅꯤꯅ ꯀꯣꯛ ꯂꯥꯡ ꯇꯨꯝꯊꯣꯛꯀꯅꯤ
ꯃꯥꯅꯦ ꯄꯥꯗꯁꯨ ꯌꯥꯏꯑꯕꯀꯣ ꯅꯣꯏꯗꯤ ꯀꯩ ꯍꯥꯏꯅꯤ ꯌꯥꯝ ꯍꯩꯕ ꯍꯥꯏꯇꯥꯔꯦꯅꯦ
ꯄꯅꯤ ꯍꯥꯏꯌꯦ ꯑꯩꯈꯣꯏꯗꯤ ꯑꯩꯈꯣꯏ ꯕ꯭ꯔꯦꯅꯤꯅ ꯍꯥꯏꯐꯦꯠ ꯎꯡꯉꯦꯕ ꯑꯗꯨꯣ ꯅꯤꯡꯁꯤꯡꯉꯦꯕ ꯑꯗꯨꯝ ꯑꯗꯨꯅ ꯄꯥꯗꯨꯁꯨ
ꯁꯨꯝ
ꯏꯁꯤꯡ ꯆꯥꯔꯕ ꯅꯪꯝꯕꯣ
ꯆꯥꯔꯦ ꯆꯥꯛꯁꯨ ꯆꯥꯔꯦ ꯏꯁꯤꯡꯁꯨ ꯊꯛꯑꯦ
ꯎ ꯃꯦꯒ ꯏꯟꯖꯟꯁ ꯍꯥꯏꯑꯒꯦ
ꯅꯪ ꯅꯪꯗꯤ ꯆꯥꯛ ꯏꯁꯤꯡ ꯆꯥꯔꯕꯣ
ꯑꯥ ꯑꯩꯈꯣꯏꯗꯤ ꯆꯥꯛ ꯏꯁꯤꯡ ꯌꯥꯕ ꯃꯤ ꯅꯠꯇꯕꯅꯤꯅ ꯐꯥꯗ꯭ꯔꯦꯀꯣ ꯄꯣꯠꯁꯦ
ꯃꯇꯔ ꯍꯦꯖꯤꯦꯔꯥꯏꯁꯦ
ꯎꯝ ꯗꯥꯏꯇꯤꯡ ꯈꯤꯇꯪ ꯇꯧꯗ꯭ꯔꯗꯤ ꯌꯥꯗ꯭ꯔꯦ ꯂꯣꯏꯕ
ꯑꯁ ꯀꯩ ꯍꯥꯏꯅꯤ ꯆꯦꯆꯦꯒꯤ ꯐꯤꯒꯔꯗꯨꯗ ꯆꯦꯆꯦꯒꯤ ꯍꯛꯆꯥꯡꯒꯤ ꯐꯤꯕꯝꯗꯨꯗ ꯎꯝ ꯆꯔꯥ ꯍꯦꯟꯕꯗꯨꯗꯤ ꯅꯨꯡꯉꯥꯏꯇꯦꯀꯣ ꯑꯗꯨꯅ ꯈꯇꯪꯗꯤ ꯆꯥꯥꯁꯜꯂꯒ ꯇꯨꯝꯕꯤꯌꯣ
ꯑ ꯑꯩꯁꯦ ꯍꯥꯟꯅꯒꯤ ꯐꯤꯕꯝꯗꯨ ꯑꯣꯏꯗ꯭ꯔꯦ ꯅꯣꯏꯈꯠꯇꯕ ꯌꯥꯎꯔꯦ ꯋꯦꯠꯁꯨ ꯍꯦꯟꯒꯠꯄ ꯑꯃ ꯌꯥꯎꯔꯦ ꯑꯗꯨꯅ ꯗꯣꯛꯇꯔꯅ ꯈꯔ ꯗꯥꯏꯇꯤꯡ ꯇꯧꯕ ꯅꯠꯇ꯭ꯔ ꯅꯁꯥꯗꯣ ꯌꯥꯔꯔꯣꯏ ꯅꯣꯏꯕ ꯍ ꯍꯦꯟꯈ꯭ꯔꯗꯤ ꯂꯨꯍꯣꯡ ꯐꯪꯉꯔꯣꯏ ꯍꯥꯏ
ꯀꯦꯟ ꯁꯤꯁꯇ ꯑ ꯆꯁꯗꯨ ꯀꯣ ꯈꯤꯇꯪ ꯑꯩꯅ ꯍꯥꯏꯁꯦ ꯅꯨꯡꯗꯥꯡ ꯇꯣꯕꯗ ꯆꯥꯛ ꯆꯔꯥ ꯍꯦꯜꯂꯗꯤ ꯅꯨꯡꯉꯥꯏꯇꯦꯕꯀꯣ
ꯑꯦ
ꯑꯗꯨꯅ ꯍꯧꯖꯤꯛ ꯇꯨꯝꯃꯨꯕ ꯍꯥꯏꯗꯤ ꯑꯩꯒꯤ ꯍꯦꯛ ꯅꯥꯀꯟꯗ ꯇꯨꯝꯗꯣꯔꯤꯕꯅꯤꯅ ꯍꯣꯔꯦꯟ ꯑꯍꯤꯡꯗ ꯆꯥꯛ ꯂꯥꯝꯃꯦ ꯍꯥꯏꯔꯒ ꯆꯔꯦꯠ ꯆꯔꯦꯠ ꯍꯥꯏꯕ ꯑꯃ ꯇꯧꯔꯛꯀꯅꯤꯕ
ꯑ ꯑ ꯑꯥ ꯑꯥ ꯑꯥ
ꯑ ꯑꯗꯨ ꯃꯇꯝꯗꯨꯗꯗꯤ ꯆꯦꯅ ꯆꯥꯛ ꯑꯗꯨ ꯆꯥꯕ ꯎꯕꯗ ꯑꯩꯁꯨ ꯆꯥꯛ ꯂꯥꯝꯃꯛꯑꯅꯤꯀꯣ ꯑꯗꯨꯅ ꯑꯩꯁꯨ ꯑꯗꯨꯝ ꯆꯥꯅꯤꯡꯉꯛꯀꯅꯤ ꯑꯩ ꯍ ꯆꯠꯀꯅꯤ ꯆꯥꯕꯗ ꯌꯥꯎꯁꯟꯒꯅꯤ ꯑꯗꯨꯒ ꯑꯩ ꯅꯣꯏꯈꯠꯂꯛꯀꯅꯤꯕ ꯑꯩꯗꯤ
ꯎꯝ ꯑꯣ ꯑꯣ ꯑꯗꯨꯗꯤ ꯍꯣꯏ ꯁꯦꯟꯅ ꯍꯥꯏꯕꯗꯣ ꯏꯜꯂꯒꯦ ꯑꯩ ꯈꯔ ꯆꯥꯁꯤꯜꯂꯒꯦ
ꯑꯥ ꯍꯧꯖꯤꯛ ꯆꯥꯁꯤꯜꯂꯨꯀꯣ ꯋꯥꯔꯤ ꯁꯥꯟꯅ ꯁꯥꯟꯅ ꯑꯗꯨꯝ ꯆꯥꯏꯅꯤ ꯋꯥꯔꯤ ꯋꯥꯔꯤ ꯑꯗꯨꯝ ꯁꯥꯔ ꯑꯗꯨꯝ ꯆꯥꯥꯁꯜꯂꯛꯑꯣ
ꯎꯝ ꯎ ꯍꯣꯏ ꯍꯣꯏ
ꯀꯅꯥ ꯀꯅꯥ ꯑꯁ ꯉꯁꯤ ꯀ꯭ꯂꯥꯁꯇꯣ ꯑꯩꯅꯅꯦ ꯑꯩꯒꯤ ꯃꯥꯡꯗ ꯐꯝꯕ ꯏꯃꯥꯟꯅꯕꯤ ꯑꯃ ꯂꯩꯌꯦ ꯑ ꯑꯗꯨꯒ ꯅꯥꯀꯟꯗ ꯐꯝꯕ ꯏꯃꯥꯟꯅꯕꯤ ꯑꯃꯒ ꯂꯩꯌꯦ ꯃꯣꯏꯕꯥꯅꯤꯁꯤꯅ ꯎꯏꯕꯗꯨꯣ ꯎꯕꯗꯅꯦ ꯑꯩꯗꯤꯅꯦ ꯂꯥꯏꯔꯤꯛꯀ ꯁꯨꯡꯆꯪ ꯆꯪꯗ꯭ꯔꯏꯗꯤ ꯃꯣꯏꯕꯥꯏꯅꯤ ꯎꯏꯕ ꯎꯕꯗ
ꯑꯣ ꯀꯌꯥꯝꯏ ꯀꯌꯥꯝ ꯎꯏꯈ꯭ꯔꯒꯦ
ꯑꯁ ꯎꯏꯕꯕꯨ ꯗꯣꯛ ꯇꯣꯛ ꯇꯨꯔꯤꯅꯤ ꯇꯦꯕꯜꯗ ꯌꯩꯗꯦꯗ ꯈꯛꯑꯦ ꯑꯗꯩ ꯄꯦꯟ ꯊꯥꯗꯕꯗ ꯑꯃꯨꯛ ꯈꯪꯉꯤꯕꯅꯤꯗꯣ
ꯑꯣ ꯑꯣ ꯑꯣ ꯑꯗꯨꯗꯤ ꯀ꯭ꯂꯥꯁꯇꯣ ꯑꯗꯨꯝ ꯅꯨꯡꯉꯥꯏꯔꯝꯃꯅꯤ ꯑꯗꯨꯒꯤ ꯀꯨꯝꯍꯩ ꯃꯆꯥ ꯑꯗꯨꯝ ꯌꯦꯡꯅꯕ ꯍꯣꯠꯅꯕꯗ
ꯍꯣꯏ ꯃꯥꯡꯗ ꯑꯗꯣ ꯅꯣꯡ ꯆꯨꯔꯛꯑꯦꯀꯣ ꯍꯧꯖꯤꯛꯁꯦ ꯐꯤ ꯐꯧꯔꯗꯤ ꯀꯩꯅꯣ ꯇꯧꯀꯣ
ꯥꯏꯀꯣ ꯑ ꯍꯣꯏ ꯍꯣꯏ
ꯑꯩꯅ ꯍꯥꯏꯁꯦ ꯒ꯭ꯌꯥꯟ ꯇꯥꯏꯀꯣ
ꯑ ꯑ ꯇꯥꯏꯌꯦ ꯇꯌꯦ ꯑ ꯑꯗꯣ ꯍꯧꯖꯤꯛꯇꯤ ꯀꯩ ꯀꯩ ꯇꯧꯗꯣꯏ ꯂꯣ ꯂꯥꯏꯔꯤꯛ ꯄꯥꯕꯗꯨꯅ ꯑꯗꯨꯝ ꯂꯣꯏꯁꯜꯂꯗꯣꯏꯔꯣ ꯅꯠꯇ꯭ꯔꯒꯅ ꯀꯩ ꯇꯧꯒꯗꯧ ꯂꯩꯔꯤꯒꯦ
ꯍꯧꯖꯤꯛꯁꯦ ꯑꯩ ꯏꯁꯤꯡ ꯊꯛꯄ ꯆꯪꯉꯤ ꯉꯁꯥꯏꯈꯩꯗꯤ ꯑꯩ ꯀꯩꯅꯣ ꯇꯧꯕꯅꯦ ꯑ ꯍꯩꯅꯧꯁꯨ ꯑꯃꯨꯛ ꯆꯥꯊꯣꯛꯈ꯭ꯔꯦꯀꯣ ꯍꯩꯅꯧꯁꯨ ꯆꯥꯊꯣꯛꯈ꯭ꯔꯦ ꯑꯗꯣ ꯏꯁꯤꯡ ꯊꯛꯄꯁꯨ ꯑꯃꯨꯛ ꯏꯁꯤꯡꯁꯨ ꯑꯃꯨꯛ ꯊꯛꯆꯜꯂꯦ ꯍꯧꯖꯤꯛꯁꯦ ꯑꯗꯣ ꯑꯩ ꯍꯌꯦꯡꯗꯤ ꯀꯩ ꯍꯥꯏꯅꯤ ꯁꯨꯝ ꯕꯥꯇꯜ ꯂꯝꯖꯦꯜ ꯑꯃꯗꯤꯗꯤ ꯆꯦꯟꯕ ꯌꯥꯏꯀꯣ
ꯑꯥ ꯆꯤꯟꯃꯤ ꯆꯟꯕ ꯌꯥ
ꯌꯥꯏꯑꯦꯕ ꯍꯩꯅꯧꯁꯨ ꯑꯃꯨꯛ ꯆꯥꯁꯟꯈ꯭ꯔꯕꯅꯤꯅ
ꯑꯣ ꯍꯥꯏꯩꯅꯧ ꯆꯥꯕꯁꯤꯁꯨ ꯑꯍꯥꯎꯕ ꯍꯥꯏꯗꯤ ꯅꯥꯔꯛꯄ ꯌꯥꯕꯒꯤ ꯀꯔꯤ ꯍꯥꯏꯅꯤꯀꯣ
ꯃꯆꯥꯛꯅꯦꯕ ꯄꯤꯕꯤꯔꯤꯅꯤ ꯍꯤꯗꯥꯛ ꯊꯥꯔꯤꯅꯦꯕ ꯍꯥꯏꯩꯅꯧꯁꯤꯅ
ꯍꯣꯏ
ꯅꯥꯔꯛꯑꯣ ꯑꯩꯕꯨ ꯅꯥꯍꯟꯕꯤꯔꯣ ꯍꯥꯏꯗꯅ ꯍꯤꯗꯥꯛ ꯊꯥꯔꯤꯅꯦꯕ ꯍꯩꯅꯧꯁꯦ
ꯃꯅꯦ
ꯀꯩ ꯍꯥꯏꯅꯤ ꯃꯁꯤꯗ ꯅꯥꯔꯒ ꯑꯩ ꯁꯨꯝ ꯅꯥꯔꯛꯄꯅꯁꯨ ꯐꯔꯦꯅ ꯈꯜꯂꯦꯗ ꯑꯩ ꯁꯨꯇꯤ ꯆꯠꯅꯤꯡꯗꯦ ꯀ꯭ꯂꯥꯁ ꯌꯥꯎꯅꯤꯡꯗꯦ
ꯇꯤꯆꯔꯅꯤ ꯌꯦꯦ ꯀ꯭ꯂ ꯇꯎꯅꯤ ꯊꯦꯒꯌꯦ ꯀ꯭ꯔꯤꯁꯇ ꯀ꯭ꯔꯤꯁꯇ ꯀꯁꯇ
ꯃꯔꯝꯗꯣ ꯍꯦꯛ ꯈ꯭ꯔꯤꯁꯇ ꯈ꯭ꯔꯤꯁꯇꯗꯤ ꯀꯩꯅꯣ ꯑꯗꯨꯅ ꯑꯩ ꯍꯩꯅꯧꯁꯦ ꯆꯥꯥꯁꯟꯒꯅꯤ ꯏꯁꯤꯡ ꯊꯛꯆꯟꯒꯅꯤ
ꯑ ꯊꯛꯆꯜꯂꯨ ꯊꯧꯁꯜꯂꯨ ꯆꯥꯁꯤꯟꯒꯗꯕꯅꯤ ꯆꯥꯕ ꯂꯦꯞꯇ꯭ꯔꯒ ꯂꯣꯏꯔꯦ
ꯆꯦꯒꯤ ꯃꯅꯤꯡ ꯃꯌꯥꯗꯨ ꯈꯤꯇꯪ ꯂꯥꯡꯕꯩ ꯇꯥꯏꯞ ꯇꯧꯏꯤꯀꯣ
ꯎ ꯈꯔ ꯂꯥꯡꯉꯦꯅ ꯑꯩꯕ ꯑꯃꯨꯛꯇꯪ ꯁꯦ ꯈꯔ ꯂꯥꯡꯕ ꯃꯐꯝꯗꯨ ꯑꯣꯏꯔꯦ
ꯑꯩꯈꯣꯏꯒꯤ ꯈꯔ ꯊꯥꯔꯞ ꯇꯧꯕꯤ ꯑꯩꯒꯤ ꯅꯥꯀꯟꯗ ꯇꯨꯝꯕꯗꯣ ꯃꯥ ꯀꯩꯗꯧꯔꯤꯒꯦ
ꯊꯥꯔ ꯇꯧꯕꯤ ꯅꯨꯄꯤꯗꯣ ꯁ꯭ꯋꯥꯏꯗ ꯂꯩꯔꯝꯕꯅꯦ ꯌꯦ ꯌꯦꯡꯉꯛꯀꯦ ꯀꯗꯥ ꯍꯥꯏꯗꯅꯣ ꯑꯃꯗ ꯑꯩꯒꯦꯕ ꯊꯥꯔꯛ ꯇꯧꯤꯅꯦ ꯄꯤꯔꯤꯁ ꯈꯤꯇ ꯐꯝꯃꯤ ꯃꯥ ꯙ꯭ꯌꯥꯟ ꯇꯧꯋ ꯀꯟꯅ
ꯎꯝ ꯙ꯭ꯟ ꯙ꯭ꯟꯒꯤ ꯃꯤꯅꯦ ꯃꯥꯗꯤ
ꯃꯥꯅꯦ
ꯂꯥꯏꯔꯤꯛ ꯑꯃꯝꯇ ꯁꯤꯟꯗ꯭ꯔꯕꯣ ꯅꯪꯗꯤ
ꯑꯁ ꯋꯥꯔꯦꯗ ꯀꯂꯗꯦ ꯇꯥꯞꯇ ꯑꯩ ꯆꯥꯁꯜꯂꯦꯕ
ꯑꯣ ꯆꯥꯛ ꯆꯥꯔꯕꯣ
ꯑꯥ ꯍꯧꯖꯤꯛ ꯆꯥꯛ ꯆꯥꯔꯦ ꯆꯥꯛ ꯆꯥꯛ ꯍꯥꯏꯔꯛꯄꯗꯒꯤ ꯑꯩꯗꯣ
ꯑ ꯃꯔꯝ ꯀꯌꯥꯝ ꯃꯣꯛꯑꯦꯀꯣ ꯍꯥꯏꯕ ꯌꯥꯝ ꯏꯜꯂꯦꯀꯣ
ꯅꯣꯛꯇ꯭ꯔꯕꯗꯤꯪ ꯃꯤꯅ ꯍꯥꯏꯕ ꯏꯟꯕ ꯃꯤꯅ ꯍꯥꯏꯕ ꯏꯜꯂꯗꯤ ꯂꯩꯌꯦꯅ ꯍꯥꯏꯌꯦ ꯑꯗꯨꯅ ꯐꯠꯇꯕ ꯌꯥꯗꯦ ꯑꯩꯈꯣꯏꯗꯤ ꯍꯧꯖꯤꯛ ꯃꯔꯛ ꯃꯄ ꯑꯉꯥꯡ ꯒ꯭ꯌꯥꯟ ꯇꯥꯕ ꯑꯉꯥꯡꯗꯣ ꯑꯣꯏꯕꯅꯤꯅ
ꯃꯥꯅꯦ ꯃꯥꯅꯦ ꯒ꯭ꯌꯥꯟ ꯇꯥꯕ ꯃꯔꯝ ꯃꯣꯛꯄ ꯃꯤꯅ ꯀꯩ ꯍꯥꯏꯅꯤ ꯅꯨꯡꯁꯤꯕꯤꯕ ꯑꯗꯨ ꯗꯔꯀꯥꯔ ꯑꯣꯏꯔꯤꯕ ꯍꯧꯖꯤꯛꯀꯤ ꯃꯇꯝꯁꯤꯗꯗꯤ
ꯏꯁꯥꯁꯦ ꯁꯣꯛꯇꯣꯔꯤꯕꯅꯦ ꯅꯥꯗꯣꯔꯤꯕꯅꯦ
ꯃꯥꯅꯦ ꯃꯥꯅꯦ ꯑꯗꯒꯤ ꯆꯤꯟꯒ ꯈꯔ ꯀꯟꯕꯒ ꯍꯦꯛꯇ ꯌꯧ ꯌꯧ ꯌꯛꯎ ꯇꯧꯔ ꯈꯠꯅꯔꯨꯕꯗ ꯑꯩꯈꯣꯏꯁꯦ ꯑꯔꯥꯟꯕ ꯑꯗꯨꯝ ꯇꯥꯗꯣꯔꯤꯕ
ꯑꯣ ꯆꯥꯗꯣꯏꯦꯅꯦ ꯇꯥꯗ ꯏ ꯇꯥꯗꯗꯤ ꯅ ꯃꯆꯥꯥꯛ ꯂꯩꯇꯦꯕ ꯍꯥꯏꯇꯥꯔꯦ
ꯑꯇꯤꯌꯥꯗ ꯊꯣꯛꯑꯝꯕ ꯑꯩ ꯃꯥꯟꯕ ꯊꯥꯖꯗꯨꯁꯨ ꯆꯪꯈ꯭ꯔꯕ ꯃꯥꯜꯂꯦꯀꯣ
ꯑ ꯏꯒ ꯈꯔ ꯈꯤꯇꯪꯗꯤ ꯂꯩꯅꯤ ꯈꯔ ꯎꯕ ꯐꯝꯕ ꯎꯕ ꯉꯝꯗꯕ ꯍꯥꯏꯕꯗꯨꯔꯥ ꯑꯄꯤꯛ ꯄꯤꯁꯤꯔꯣ
ꯍꯣꯏ ꯑꯇꯤꯌꯥꯗ ꯀꯩ ꯍꯥꯏꯅꯤ ꯍꯣꯏ ꯑꯇꯤꯌꯥꯗ ꯊꯣꯛꯄ ꯊꯥꯁꯤꯗꯣ ꯃꯥꯒꯤ ꯃꯥꯏꯊꯣꯡꯗꯣ ꯍꯥꯏꯐꯦꯠ ꯑꯩ ꯃꯥꯟꯕꯅꯤ
ꯑ ꯑꯥ ꯑꯗꯨꯗꯣ
ꯑꯩꯗꯤ ꯎꯔꯤꯁꯤꯗ ꯈꯔ ꯃꯝꯖꯜ ꯂꯥꯛꯇꯣꯔꯦ
ꯍꯥꯏꯐꯦꯠ ꯍꯥꯏꯐꯦꯠ ꯎꯕꯗ ꯑꯗꯨꯝ ꯍꯥꯏꯐꯦꯠ ꯑꯩ ꯑꯗꯨꯝ ꯃꯥꯟꯗ꯭ꯔꯅꯦ ꯃꯆꯦꯠꯇꯩ ꯑꯗꯨꯝ ꯌꯦꯡꯕꯗꯁꯨ
ꯋꯥ ꯅꯪꯀꯣ ꯀꯥꯟꯅꯗꯦꯗꯗ ꯃꯈ ꯃꯈꯥꯗ ꯐꯥꯟ ꯂꯩꯔꯁꯨ ꯑꯗꯨꯝ ꯃꯅꯤꯌꯦ
ꯃꯥꯥꯟꯅꯦ ꯃꯥꯟꯗꯣꯏꯅꯦ ꯃꯥꯟꯗꯣꯏ ꯇꯨꯝꯃꯁꯨ ꯑꯗꯨꯝ ꯊꯥꯖꯒꯤ ꯃꯥꯏꯊꯣꯡꯅꯦ ꯑꯣꯏꯗꯣꯏꯁꯦ ꯎ
ꯈꯣꯏ ꯂꯩ ꯅ
ꯇꯨꯝꯃꯁꯨ ꯇꯨꯝꯃꯁꯨ ꯑꯣꯏꯒꯅꯤ ꯍꯧꯖꯤꯛ ꯀꯩ ꯍꯥꯏꯅꯤ ꯑꯁ ꯑꯗꯨꯝ ꯐꯖꯗꯣꯏꯅꯦ ꯍꯥꯏꯇꯥꯔꯦꯅꯦ
ꯎꯝ ꯑꯗꯣ ꯎꯝ ꯀꯩꯅꯣ ꯍꯌꯦꯡ ꯑꯣꯖꯥꯈꯩꯅ ꯀꯩꯀꯩ ꯍꯥꯏꯔꯝꯒꯦ ꯇꯧꯔꯛꯅꯕ
ꯍꯌꯦꯡꯗꯣ ꯅꯝꯕꯅ ꯀꯔꯤꯝꯗꯤ ꯍꯥꯏꯔꯝꯗꯕ ꯃꯥꯜꯂꯦ ꯑꯩꯈꯣꯏ ꯁꯤ ꯂꯣꯏꯁꯤꯜꯂꯒ ꯑ ꯇ꯭ꯔꯛꯄ ꯀꯨꯝꯕꯗꯣ ꯄꯤꯔꯗꯤ ꯃꯣꯏ ꯆꯦꯛ ꯇꯧꯔꯛꯑꯅꯤꯀꯣ ꯑꯗꯨꯒ ꯀꯝꯃ꯭ꯌꯨꯅꯤꯇꯤꯒꯤ ꯂꯥꯏꯔꯤꯛꯇꯣ ꯑꯗꯨꯁꯨ ꯁꯥ ꯇꯧꯔꯗꯤ ꯃꯣꯏ ꯆꯦꯛ ꯇꯧꯔꯛꯑꯅꯤ ꯑꯇꯣꯞꯄꯗꯤ ꯍꯥꯏꯔꯝꯗꯕ ꯃꯥꯜꯂꯦ
ꯇ ꯀꯦ ꯑꯃꯕ ꯂ ꯆꯣꯂꯒꯦ
ꯗ꯭ꯔꯛ ꯕꯨꯛꯇꯨꯗꯤ ꯑꯗꯨꯗ ꯑꯅꯧꯕ ꯂꯥꯛꯄ ꯃꯤꯗꯨꯅ ꯄꯥꯏꯍꯧꯕꯅꯦ ꯑꯩꯒꯤꯗꯣ ꯑꯗꯣ ꯀꯃ꯭ꯌꯨꯅꯤꯇꯤꯁꯤꯗꯤ ꯕꯦꯁ ꯌꯥꯟꯗ꯭ꯔꯦꯗ ꯈꯔꯗꯪ ꯈꯔꯗꯪ ꯉꯥꯏꯁꯜꯂꯛꯑꯦ
ꯂꯣꯏꯁꯟꯅꯕ ꯇꯧꯁꯤ ꯂꯣꯏꯁꯟꯅꯕ ꯇꯧꯁꯤ ꯑꯩꯁꯦ ꯏꯒꯦꯅꯗꯤ ꯈꯜꯂꯝꯕꯅꯦ ꯑꯗꯣ ꯑꯩꯁꯦ ꯍꯌꯦꯡ ꯊꯕꯛ ꯑꯃ ꯆꯠꯀꯗꯕ ꯂꯩꯔꯤꯕꯁꯤꯗ ꯑꯩꯒꯤ ꯋꯥꯈꯜ ꯍꯆꯥꯡ ꯄꯨꯛꯅꯤꯡꯁꯦ ꯁꯨꯀꯛꯂꯣꯝꯗ ꯆꯤꯡꯁꯤꯟꯈ꯭ꯔꯦꯕ
ꯑꯩꯈꯣꯏ ꯀꯩ ꯍꯥꯏꯅꯤ ꯎ ꯄꯣꯠꯁꯦ ꯊꯕꯛ ꯂꯣꯝꯗ ꯂꯥꯛꯑꯦꯕ ꯊꯕꯛ ꯂꯦꯞꯄ ꯌꯥꯗꯦꯕ
ꯀꯊ ꯀ ꯂꯦꯄꯗꯦ ꯀ꯭ꯂꯥꯁ ꯇꯤ ꯌꯥꯎꯗ꯭ꯔꯁꯨ ꯌꯥꯏꯌꯦ ꯑꯥ ꯑꯗꯨꯒ ꯀꯩꯝ ꯇꯧꯈ꯭ꯔꯁꯨ ꯌꯥꯏ ꯑꯗꯨꯕꯨ ꯆꯠꯄ ꯈꯣꯠꯄꯁꯤꯗꯤ ꯂꯦꯞꯄ ꯌꯥꯗꯦ
ꯆꯠꯀꯗꯕꯅꯦ ꯍꯛꯆꯥꯡ ꯁꯥꯖꯦꯜꯁꯨ ꯑꯣꯏꯗꯣꯏꯅꯤ ꯆꯠꯄꯁꯤꯅ ꯑꯩꯈꯣꯏ ꯈꯣꯡꯒꯨꯝꯕ ꯄꯪꯁꯤꯜꯂ ꯂꯩꯕꯗꯣ ꯐꯗꯣꯏꯅꯤꯗꯅ
ꯍꯣꯏ ꯍꯣꯏ ꯐꯠꯇꯦ ꯐꯠꯇꯦꯅꯦ ꯑꯗꯨꯅꯕꯨ ꯆꯠꯂꯒꯦꯅ ꯇꯧꯔꯕꯅꯦ ꯑꯩꯁꯦ ꯉꯁꯤꯗꯒꯤ ꯔꯦꯗꯤꯗ ꯂꯩꯖꯔꯕꯅꯤ ꯆꯠ ꯂꯒꯦ
ꯑꯗꯣ ꯀꯩꯅꯣ ꯇꯧꯕ꯭ꯔꯣ ꯎꯝ ꯄꯔꯃꯤꯁꯟ ꯍꯥꯏꯕ ꯑꯃ
ꯑ ꯍꯣꯏ ꯑꯗꯣ ꯂꯩꯔꯤꯕ꯭ꯔꯣ
ꯄꯔꯃꯤꯁꯟ ꯍꯥꯏꯕ ꯑꯃ ꯂꯩꯕꯅꯤꯅ ꯅꯪ ꯀꯅꯥꯗꯒꯤ ꯂꯧꯋꯤ ꯅꯠꯇ꯭ꯔꯒꯅ ꯄꯨꯡ ꯑꯅꯤꯒꯤ ꯑꯣꯖꯥ ꯆꯦꯛ ꯂꯥꯛꯑ ꯃꯇꯨꯡꯗ ꯆꯠꯇꯣꯏꯔꯥ
ꯑꯍ ꯅꯠꯇꯦꯗ ꯑꯩꯈꯣꯏꯗꯤ ꯃꯤꯅ ꯇꯨꯝꯕ ꯍꯧꯒꯠꯂꯛꯇ꯭ꯔꯤꯉꯩꯗꯀꯣ ꯆꯠꯄꯒꯤ ꯄ꯭ꯂꯥꯟꯅꯦꯅ ꯍꯣꯏ ꯍꯣꯏ
ꯑ ꯑꯗꯣ ꯃꯦꯝꯅ ꯍꯌꯦꯡꯗꯤ ꯄꯨꯡ ꯀꯩꯅꯣꯗ ꯇꯔꯨꯛꯇ ꯃꯄꯥꯟꯗ ꯔꯣꯜ ꯀꯧꯅꯤ ꯍꯥꯏꯒꯨꯝꯗꯤ ꯇꯧꯕꯅꯤꯀꯣ
ꯇꯔꯨꯛꯁꯦ ꯑ ꯌꯥꯍꯧꯊꯦꯡꯕ ꯅꯣꯏꯒꯗꯤ ꯈꯤꯇꯪ ꯈꯦꯠꯅꯔꯅꯤ ꯑꯩꯈꯣꯏꯗꯤ ꯇꯔꯨꯛ ꯃꯃꯥꯡꯗ
ꯑꯣ ꯑꯗꯣ ꯅꯪ ꯇꯔꯨꯛ ꯅꯪꯅꯕ ꯂꯥꯛꯑꯒ ꯔꯣꯜ ꯀꯧꯕ ꯌꯥꯎꯗꯣꯔꯤꯕꯅꯤꯅꯦ ꯅꯪ ꯄꯨꯡ ꯑꯍꯨꯝꯗꯨꯗ ꯍꯧꯒꯠꯂ ꯆꯠꯀꯦ ꯍꯥꯏꯕ꯭ꯔꯣ
ꯐꯒꯤ ꯇꯧꯕꯅꯤꯅ ꯑꯩꯈꯣꯏꯒꯤ ꯗꯤꯗꯤ ꯍꯥꯏꯕ ꯗꯥꯏꯔꯦꯛꯇꯔ ꯍꯥꯏꯕꯤ ꯏꯊꯛ ꯐꯖꯕꯤ ꯄꯨꯛꯆꯦꯜ ꯌꯥꯝ ꯏꯪ ꯇꯞꯆꯕꯤꯗꯣ ꯈꯪꯉꯤꯅ
ꯑꯗꯣ ꯄꯔꯃꯤꯁꯟ ꯄꯤꯔꯝꯃꯕꯣ
ꯄꯤꯔꯝꯃꯦ ꯄꯤꯔꯝꯃꯦ
ꯀꯔꯝ ꯀꯥꯟ ꯂꯧꯋꯤꯕ ꯑꯣꯖꯥ ꯀꯔꯝ ꯀꯥꯟꯗ
ꯉꯁꯥꯏ ꯀ꯭ꯂꯥꯁ ꯑꯋꯔꯗ
ꯁꯟꯗꯦꯒꯤꯔꯣ ꯁꯟꯗꯦꯒꯤ ꯅꯠꯇꯕ꯭ꯔꯣ
ꯍꯌꯦꯡꯒꯤ ꯍꯥꯏꯔꯒ ꯀꯥꯔꯤꯅꯣ
ꯑꯁ ꯁꯟꯗꯦꯒꯤ ꯄꯥꯝꯕꯅꯤꯅꯦ
ꯑꯗꯒꯤ ꯄꯥꯝꯕꯗꯣ ꯄꯤꯕ ꯄꯤꯕ ꯃꯥꯜꯂꯦ ꯑꯗꯤ ꯑꯩꯅ ꯉꯁꯥꯏ ꯆꯪꯕꯒꯤ ꯀꯥꯟꯗꯗꯤ ꯀꯩꯁꯨ ꯍꯥꯏꯔꯛꯇꯦꯕꯀꯣ ꯌꯥꯅꯤ ꯌꯥꯔꯣꯏ ꯑꯗꯨꯗꯨ ꯀꯩꯝ ꯍꯥꯏꯔꯛꯇꯦꯕ
ꯎꯝ
ꯑꯗꯣ ꯍꯌꯦꯡꯒꯤꯗꯣ ꯂꯧꯔꯦ ꯑꯦ ꯑꯩꯗꯣ
ꯇꯧꯔꯕꯅꯤꯅ ꯍꯌꯦꯡꯒꯤꯗꯨꯗ ꯁꯟꯗꯦ ꯍꯥꯏꯔꯒ ꯑꯗꯨꯝ ꯆꯠꯄꯁꯨ ꯌꯥꯗꯧ ꯃꯥꯜꯂꯤꯗ
ꯍꯣꯏ ꯆꯠꯄ ꯌꯥꯏ ꯏꯁ꯭ꯄꯦꯁꯇꯣ ꯃꯤ ꯃꯤꯡ ꯏꯐꯝꯗꯣ
ꯎꯝ
ꯑꯗꯨꯒꯤ ꯐꯤꯕꯝꯗ ꯑꯗꯨ ꯍꯣꯏꯗ ꯀꯥꯏꯗ ꯅꯥꯀꯟꯗ ꯏꯁꯜꯂꯒ ꯑꯗꯨꯝ ꯇꯞꯄꯗ ꯀꯩꯁꯨ ꯑꯀꯥꯏꯕ ꯂꯩꯇꯦ
ꯍꯣꯏ ꯂꯥꯏꯔꯤꯛ ꯄꯥꯊꯣꯛꯑꯣ ꯂꯥꯏꯔꯤꯛ ꯂꯥꯏꯔꯤꯛ ꯇꯧꯒꯗꯕꯅꯦ ꯑꯩꯈꯣꯏ ꯃꯤ ꯑꯃ ꯑꯣꯏꯅꯕ ꯂꯥꯏꯔꯤꯛ ꯄꯥꯊꯣꯛꯑꯣ ꯍꯧꯒꯠꯂꯣ ꯇꯨꯝꯃꯟꯅꯣ
ꯂꯥꯏꯔꯤꯛꯅ ꯑꯩꯈꯣꯏꯁꯦ ꯄꯥꯕꯤꯔꯣ ꯄꯥꯕꯤꯔꯣ ꯈꯔ ꯈꯔ ꯀꯩꯅꯣ ꯇꯧꯕꯤꯔꯣ ꯍꯥꯏꯕ ꯑꯩꯅ ꯉꯥꯏꯈꯣ ꯃꯇꯝ ꯌꯥꯝ ꯂꯩꯔꯤ ꯍꯧꯖꯤꯛ ꯃꯇꯝ ꯈꯤꯇꯪ ꯂꯩꯔꯤ ꯈꯔ ꯉꯥꯎꯊꯣꯛꯈꯤꯁꯤ ꯈꯔ ꯀꯣꯏꯈꯤꯁꯤꯅ ꯍꯥꯏ ꯇꯕꯅꯤ
ꯑꯩꯈꯣꯏ ꯍꯧꯖꯤꯛ ꯑꯩꯈꯣꯏ ꯍꯧꯖꯤꯛ ꯃꯌꯥꯝꯅ ꯑꯩꯒꯤ ꯃꯥꯡꯗ ꯐꯝꯃꯒ ꯅꯣꯠꯁ ꯏꯒꯅꯤ ꯑꯩꯈꯣꯏ ꯏꯔꯣꯏ ꯑꯩꯈꯣꯏꯅ ꯏꯔꯣꯏ ꯃꯌꯥꯝꯅ ꯐꯝꯃꯒ ꯏꯒꯅꯤ ꯀꯣ
ꯑꯥ
ꯑꯩꯈꯣꯏꯅ ꯏꯔꯣꯏ ꯄꯣꯠꯁꯦ ꯑꯗꯒꯤ ꯑꯩꯒꯤ ꯃꯥꯡꯗ ꯀ꯭ꯂꯥꯁꯔꯨꯝꯗ ꯐꯝꯃꯤꯟꯅꯕ ꯃꯌꯥꯝ ꯃꯌꯥꯝ ꯄꯨꯊꯣꯛꯏꯒꯅꯤ ꯑꯩꯅ ꯌꯦꯡꯉꯒ ꯂꯩꯒꯅꯤ ꯀꯩꯁꯨ ꯏꯤꯗꯦ ꯑꯗꯨꯒ ꯍꯧꯖꯤꯛ ꯑꯦꯛꯖꯥꯝ ꯃꯌꯥꯝꯗ ꯑꯩꯈꯣꯏ ꯄꯥꯅꯤꯡꯉꯥꯏ ꯂꯩꯔꯣꯏ
ꯂꯩꯔꯣꯏꯖꯅꯦ ꯂꯩꯔ ꯂꯩꯅꯤ ꯂꯩꯅꯤ ꯀꯔꯤ ꯂꯩꯔꯣꯏꯗꯕꯅꯣ
ꯑꯗꯨ ꯑꯗꯨ ꯀꯃꯠꯇꯒꯤꯌꯥꯃꯦ
ꯏꯒ ꯍꯥꯏꯗꯂꯦ
ꯑꯗꯨꯀꯤ ꯃꯇꯤꯛ ꯌꯥꯝꯃꯦ ꯍꯥꯏꯇꯥꯔꯦꯅꯦ ꯀꯩ ꯍꯥꯏꯅꯤ ꯑꯁ ꯑꯔꯣꯏꯕ ꯌꯥꯅꯤꯗ